ꯍꯜꯂꯣ ꯍꯥꯎ
ꯑ ꯏꯆꯦꯕꯨ ꯊꯕꯛ ꯀꯣꯝ ꯂꯥꯛꯄ꯭ꯔꯣ
ꯑ ꯀꯣꯝꯃꯤꯁꯤꯦ ꯏꯅꯥꯎ ꯀꯩ ꯇꯥꯟꯅꯁꯤꯒꯦ
ꯍꯥ ꯏꯆꯦ ꯏꯆꯦ ꯃꯊꯥ ꯌꯥꯝ ꯁꯥꯔꯦꯅꯦ ꯍꯧꯖꯤꯛꯁꯦ
ꯀꯩꯗꯧꯔꯒꯦꯅꯦ
ꯑꯩꯁꯦ ꯑꯩꯒꯤ ꯏꯆꯥ ꯅꯨꯨꯄꯥ ꯑꯃꯈꯛ ꯂꯩꯕꯗꯣ
ꯎꯝ
ꯑꯗꯨ ꯃꯥꯒꯤ ꯍꯥꯏꯗꯤ ꯑꯩꯈꯣꯏꯒꯤ ꯏꯇꯤ ꯁꯥꯏ ꯈꯨꯡꯒꯪꯒ ꯑꯣꯏꯕꯁꯤꯗ ꯁ꯭ꯀꯨꯜꯁꯦ ꯎꯝ ꯐꯕꯗꯤ ꯐꯕ ꯑꯣꯏꯇꯥꯔꯁꯨ ꯑꯩꯅ ꯈꯤꯇꯪ ꯍꯦꯟꯅ ꯍꯩꯕ ꯑꯐꯕ ꯄꯥꯝꯕꯗꯣ
ꯎꯝ
ꯑꯗꯨꯅ ꯅꯪ ꯏꯟꯅ ꯍꫭꯏꯒꯤ ꯑꯗꯥꯏꯗ ꯈꯔ ꯀꯩꯅꯣꯒ ꯑꯣꯏꯕꯅꯤꯅ ꯁꯣꯔꯣꯛ ꯃꯌꯣꯟꯗꯣ ꯑꯣꯏꯔꯦ ꯑꯗꯨꯗꯨꯅ ꯎꯝ ꯈꯤꯇꯪ ꯑꯐꯕ ꯀꯩꯀꯥ ꯏꯁ꯭ꯀꯨꯜꯒ ꯎ ꯂꯥꯛꯄ꯭ꯔꯥ ꯅꯠꯇ꯭ꯔꯒꯅ ꯈꯪꯉꯗꯤ ꯑꯩꯁꯦ ꯄꯥꯎ ꯑꯝꯇ ꯐꯥꯎꯕꯤꯔꯛꯑꯣꯅ
ꯑ ꯂꯩꯌꯦ ꯇꯝꯍꯟꯁꯦ ꯑꯐꯕꯗ ꯇꯝꯍꯟꯕ ꯍꯥꯏꯕꯁꯤꯗꯤ ꯃꯈꯣꯡꯁꯨ ꯁꯦꯡꯅ ꯆꯠꯇꯣꯏꯅꯤ
ꯃꯥꯅꯦ ꯃꯥꯅꯦ ꯑꯗꯣ ꯑꯩꯅ ꯃꯥꯁꯦ ꯈꯇꯪ ꯍꯥꯏꯗꯤ ꯌꯥꯝ ꯆꯥꯎꯗ꯭ꯔꯤꯅ ꯍꯧꯖꯤꯛ ꯀ꯭ꯂꯥꯁ ꯍꯟꯗꯛꯇꯣ ꯃꯥꯗꯣ ꯊ꯭ꯔꯤ ꯀꯥꯗꯣꯏꯅꯦꯕꯀꯣ ꯎꯝ ꯄꯤꯛꯏꯉꯩꯗꯒꯤ ꯃꯈꯣꯡ ꯁꯦꯡꯅ ꯆꯠꯍꯧ ꯆꯠꯍꯟꯅꯤꯡꯕ ꯑꯩꯅ
ꯑꯣ ꯎꯝ
ꯑꯗꯣ ꯀꯔꯝꯕ ꯏꯁ꯭ꯀꯨꯜ ꯀꯌꯥꯃꯨꯛ ꯏꯅꯥꯎꯣꯏ ꯌꯨꯝꯗꯒꯤ ꯀꯌꯥꯃꯨꯛ ꯂꯥꯞꯀꯦ ꯈꯣꯠꯀꯦ ꯀꯃꯥꯏ ꯇꯧꯒꯦ
ꯀꯩꯁꯨ ꯌꯥꯝꯅ ꯂꯥꯞꯇꯦꯗ ꯑꯥ ꯁꯣꯔꯣꯛ ꯑꯃꯇꯪ ꯂꯥꯟꯊꯣꯛꯑꯒ ꯂꯩꯔꯦ
ꯑꯣ ꯏꯁ꯭ꯀꯨꯜ ꯃꯃꯤꯡꯗꯤ ꯑꯣ ꯑꯣ ꯑꯗꯨꯗꯤ ꯅꯪ ꯑꯁꯨꯃꯥꯏ ꯇꯧꯔꯁꯦ ꯎꯝ ꯉꯁꯤꯗꯤ ꯅꯣꯡꯃꯥꯏꯖꯤꯡ ꯑꯣꯏꯔꯤꯗꯅ ꯑꯗꯨꯗꯨꯅ ꯍꯌꯦꯡꯁꯦ ꯑꯩ ꯏꯅꯥꯎ ꯍꯣꯏꯗ ꯉꯟꯇ ꯂꯥꯛꯑꯒꯦ ꯑꯗꯨꯗꯨꯒ ꯑꯥ ꯏꯁ꯭ꯀꯨꯜꯗ ꯆꯠꯂꯒ ꯈꯣꯠꯂꯒ ꯀꯃꯥꯏꯅ ꯍꯥꯏꯗꯤ ꯑꯪ ꯑꯦꯃꯤꯁꯟ ꯀꯩ ꯀꯥ ꯒꯤꯗꯨꯣ ꯑꯗꯨꯃꯥꯏꯅ ꯏꯅꯥꯎ ꯍꯣꯏꯅ ꯈꯔ ꯅꯛꯄꯗꯣ ꯑꫭꯏꯔꯦ ꯑꯗꯨꯅ ꯏꯅꯥꯎ ꯍꫭꯥꯒ ꯆꯠꯃꯤꯟꯅꯕ ꯌꯥꯒꯗ꯭ꯔꯣ
ꯌꯥꯅꯤꯌꯦ ꯏꯆꯦ
ꯑꯣ
ꯑꯗꯣ ꯏꯆꯦꯅ ꯂꯥꯛꯄꯗ ꯑꯩꯒꯤ ꯍꯤꯡꯒꯣꯜꯗ ꯍꯧꯖꯕ ꯆꯨꯖꯥꯛꯀꯨꯝꯕ ꯑꯗꯨꯗꯒꯤ ꯍꯥꯏꯗꯤ ꯏꯟꯖꯥꯡ ꯅꯥꯄꯤ ꯈꯔ ꯏꯆꯦꯒꯤꯁꯨ ꯍꯥꯞꯀꯦꯅ ꯑꯗꯣ ꯏꯆꯦꯁꯦ ꯑꯗꯨꯝ ꯆꯨꯖꯥꯛꯀꯨꯝꯕꯁꯦ ꯑꯗꯨꯝ ꯄꯥꯝꯕ ꯅꯠꯇ꯭ꯔꯣ
ꯄꯥꯝꯃꯦ ꯏꯅꯥꯎ ꯑꯩꯈꯣꯏꯗꯤ ꯍꯤꯡꯒꯣꯜ ꯂꯩꯇꯕꯅꯤꯅ ꯊꯥꯐꯝ ꯂꯩꯇꯕꯒꯤ ꯋꯥꯈꯛꯅꯦ ꯏꯅꯥꯎꯍꫭꯏꯒꯤ ꯍꯤꯡꯒꯣꯜ ꯍꯥꯟꯅꯒꯤ ꯆꯥꯎꯕ ꯑꯗꯨꯃꯥꯏꯅ ꯑꯗꯨꯝ ꯆꯥꯎꯅ ꯂꯩꯔꯤꯕꯣ
ꯍꫭꯏ ꯑꯗꯨꯝ ꯆꯥꯎꯔꯤ ꯏꯆꯦ ꯃꯇꯝ ꯃꯇꯝꯒꯤ ꯊꯥꯕ ꯌꯥꯕ ꯃꯅꯥ ꯃꯁꯤꯡ ꯑꯗꯨꯝ ꯊꯥꯖꯤꯜꯂꯦ
ꯑꯗꯨꯗꯤ ꯅꯪ ꯎꯝ ꯍꯌꯦꯡꯗꯣ ꯑꯩ ꯍꯦꯛꯇ ꯂꯥꯛꯑꯒꯦ ꯑꯗꯨꯗꯤ ꯄꯨꯡ ꯑꯌꯨꯛ ꯑꯗꯨꯋꯥꯏꯗ ꯂꯥꯛꯑꯒꯦ ꯏꯅꯥꯎ ꯂꯩꯕꯤꯔꯝꯃꯣ ꯀꫭ ꯌꯨꯝꯗ ꯆꯠꯊꯣꯛꯇꯕꯤꯗ
ꯍꫭꯏ ꯆꯦ ꯂꯥꯛꯄꯤꯔꯣ
ꯑꯗꯣ ꯍꯧꯖꯤꯛꯁꯤꯕꯨ ꯆꯥꯛ ꯑꯥ ꯑꯥ ꯍꯥꯏꯌꯣ ꯍꯥꯏꯌꯣ
ꯑꯥ ꯏꯆꯦ ꯍꯣꯏꯒꯤ ꯌꯨꯝ ꯁꯥꯒꯠꯄꯗꯣ ꯂꯣꯏꯕꯤꯔꯕ꯭ꯔꯥ ꯂꯣꯏꯗ꯭ꯔꯤꯕ꯭ꯔꯥ ꯏꯆꯦ
ꯌꯨꯝꯁꯦ ꯁꯥꯒꯠꯄꯗꯤ ꯂꯣꯏꯁꯤꯜꯂꯛꯑꯦ ꯑ ꯁꯦꯜ ꯁꯦ ꯆꯪꯃꯟꯈꯤꯗꯅꯅꯦ ꯑꯩꯁꯦ ꯍꯧꯖꯤꯛ ꯑꯃꯨꯛ ꯈꯔ ꯂꯦꯞꯄꯤꯌꯦ
ꯑꯣ ꯃꯥꯅꯤ ꯃꯥꯅꯤ ꯏꯆꯦ ꯌꯨꯝ ꯑꯃ ꯁꯥꯕ ꯍꯥꯏꯕꯁꯦ ꯁꯦꯟ ꯃꯌꯥꯝ ꯆꯪꯉꯤꯅꯤ
ꯎꯝ ꯑꯗꯣ ꯏꯅꯥꯎꯁꯨ ꯅꯣꯡ ꯐꯥꯗꯣꯛ ꯀꯣꯏꯊꯣꯔꯛꯑꯣ ꯑꯩꯈꯣꯏꯗꯁꯨ ꯍꯥꯏꯕꯗꯤ ꯀꯨꯏꯔꯅ ꯆꯥꯒ ꯆꯥꯃꯤꯟꯅꯒꯤꯗꯕ ꯏꯟꯁꯥꯡ ꯑꯍꯥꯎꯕ ꯑꯃꯒ ꯇꯧꯔꯒ
ꯍꯣꯏ
ꯑꯗꯨꯗꯤ ꯑꯗꯨꯗꯤ ꯅꯥꯎ ꯑꯥ ꯑꯩꯁꯦ ꯀꯩꯅꯣ ꯍꯦꯛꯇ ꯍꯌꯦꯡꯗꯣ ꯄꯨꯡ ꯇꯔꯥꯃꯥꯊꯣꯏ ꯑꯃ ꯑꯗꯨꯋꯥꯏꯗ ꯑꯗꯨꯝ ꯅꯪꯒꯗ꯭ꯔꯣ ꯁ꯭ꯀꯨꯜꯗꯨꯕꯨ ꯄꯨꯡ ꯀꯌꯥꯗ ꯁꯨꯇꯤ ꯊꯥꯒꯦ
ꯑ ꯅꯪꯒꯅꯤ ꯁꯦ ꯃꯣꯏꯒꯤꯁꯦ ꯍꯥꯏꯗꯤ ꯄꯨꯡ ꯑꯍꯨꯝꯗꯗꯤ ꯊꯥꯕꯅꯦ ꯑꯗꯣ ꯑꯍꯨꯝꯒꯤ ꯃꯃꯥꯡꯗꯗꯤ ꯌꯧꯕꯤꯔꯛꯑꯣ
ꯑꯣ ꯑꯣ ꯑꯗꯨꯗꯤ ꯑꯩ ꯇꯔꯥꯃꯥꯊꯣꯏ ꯑꯃ ꯑꯗꯨꯋꯥꯏꯗ ꯅꯪꯅꯕ ꯂꯥꯛꯑꯒꯦꯀꯣ ꯏꯅꯥꯎ ꯑꯗꯨꯗꯤ ꯏꯅꯥꯎꯈꯣꯏꯒꯤ ꯑ ꯆꯨꯖꯥꯛ ꯅꯨꯡꯖꯥꯛꯀ ꯄꯥꯜꯂꯦ ꯍꯥꯏꯔꯒ ꯇꯧ
ꯑꯥ
ꯑꯗꯨꯗꯣ ꯍꯤꯡꯒꯣꯜꯅꯤꯅ ꯄꯣꯠꯇꯣ ꯀꯌꯥꯃꯨꯛ ꯄꯥꯜꯂꯤꯅꯣ ꯅꯠꯇ꯭ꯔꯒꯅ ꯑꯗꯨꯗꯒꯤ ꯁꯨꯝ ꯄꯣꯠ ꯂꯧ ꯇꯧꯕ꯭ꯔꯥ ꯌꯣꯟꯕ ꯄꯣꯠꯁꯦ ꯊꯥꯑꯗꯤ ꯃꯍꯩ ꯆꯥꯕ ꯍꯥꯏꯕꯖꯨ ꯂꯩꯗꯅ
ꯃꯣꯏꯁꯦ ꯍꯥꯏꯗꯤ ꯄꯣꯠꯁꯦ ꯃꯣꯏ ꯂꯂꯣꯟꯕꯤꯅ ꯂꯧꯕ ꯂꯥꯛꯄꯁꯨ ꯌꯥꯎꯋꯦ ꯑꯗꯒꯤ ꯑꯩꯈꯣꯏꯅ ꯊꯥꯖꯕꯁꯨ ꯌꯥꯎꯔꯦ ꯑꯗꯣ ꯏꯆꯦꯅ ꯂꯥꯛꯄꯗ ꯗ ꯏꯆꯦꯅ ꯆꯥꯅꯤꯡꯕꯈꯩꯗꯣ ꯑꯗꯨꯝ ꯍꯤꯡꯒꯣꯜꯗꯒꯤ ꯍꯦꯛꯑꯒ ꯎꯅꯕꯩꯁꯦ
ꯑꯗꯨꯗꯤ ꯅꯪ ꯆꯨꯨꯖꯥꯛ ꯀꯥꯁꯤꯗꯤ ꯀꯌꯥ ꯀꯌꯥꯒ ꯄꯤꯔꯤ
ꯆꯨꯖꯥꯛꯁꯤꯡꯁꯦ ꯍꯥꯏꯗꯤ ꯌꯥꯝ ꯀꯟꯅ ꯇꯥꯡꯕꯃꯛꯇꯤ ꯑꯣꯏꯗꯦ ꯑꯗꯨꯝ ꯆꯥꯡ ꯑꯃꯗ ꯃꯌꯥꯝꯅ ꯊꯥꯅꯔꯤꯕꯁꯦ ꯁꯨꯃꯥꯏꯅ ꯑꯗꯨꯝ ꯊꯥꯏꯁꯦ
ꯎꯝ
ꯑꯗꯣ ꯏꯆꯦ ꯍꯧꯖꯤꯛꯁꯤꯕꯨꯨ ꯅꯣꯡ ꯆꯤꯡꯒꯤ ꯐꯤꯔꯣꯟꯁꯤꯁꯨ ꯑꯗꯨꯝ ꯍꯥꯏꯗꯤ ꯅꯣꯡꯁꯤꯁꯨ ꯑꯃꯨꯛ ꯇ ꯑꯃꯨꯛ ꯍꯥꯡ ꯇꯧꯕꯅꯤꯅ ꯍꯥꯏꯗꯤ ꯑ ꯅꯣꯡꯁꯦ ꯍꯥꯏꯗꯤ ꯀꯃꯥꯏꯅ
ꯍꯣꯏ ꯅꯣꯡꯁꯦ ꯏꯁꯤꯡ ꯂꯩꯇꯕꯒꯤ ꯍꯥꯏꯔꯨꯔꯗꯤ ꯅꯣꯡ ꯇꯥꯔꯛꯏꯕꯨꯖꯤ ꯐꯩꯌꯦꯕ ꯑꯗꯣ ꯑ ꯁꯨꯝ ꯀ ꯍꯥꯏꯇꯥꯔꯦ ꯍꯧꯖꯤꯛꯇꯤ ꯅꯣꯡꯖꯨ ꯊꯥꯁꯦ ꯌꯧꯁꯤꯜꯂꯛꯑꯕꯅꯤꯅ ꯎꯝ ꯀꯩ ꯍꯥꯏꯕ ꯇꯥꯔꯦ ꯍꯥꯏꯗꯤ ꯎꯝ ꯂꯝꯕꯤ ꯆꯠꯊꯣꯛ ꯆꯠꯁꯤꯟꯕꯨꯗꯤ ꯈꯔꯕꯨꯗꯤ ꯅꯨꯡꯉꯥꯏꯇ꯭ꯔꯦ ꯑꯗꯨ ꯑꯣꯏꯔꯁꯨ ꯅꯣꯡ ꯇꯥꯕꯁꯤꯅ ꯀꯥꯂꯦꯟꯒꯤ ꯃꯇꯝꯅꯤꯅ ꯑꯁꯥꯕꯁꯦ ꯈꯖꯤꯛꯇꯪ ꯑꯣꯏꯔꯁꯨ ꯈꯥꯡꯍꯜꯂꯦ ꯃꯨ ꯅꯣꯡꯁꯤꯅ
ꯑꯗꯨ ꯏꯆꯦ ꯑꯩꯅ ꯁꯥꯖꯕ
ꯑꯩꯅ ꯁꯥꯕ ꯐꯅꯦꯛ ꯑꯃꯁꯨ ꯏꯆꯦꯗ ꯑꯩꯁꯦ ꯄꯤꯒꯦꯅ ꯈꯪꯖꯕꯅꯦ ꯑꯗ ꯏꯆꯦꯅ ꯄꯥꯝꯒꯗ꯭ꯔꯥ ꯄꯥꯝꯃꯣꯏꯗ꯭ꯔꯗꯤ ꯈꯪꯗ꯭ꯔꯦ ꯏꯆꯦ
ꯑꯣ ꯏꯅꯥꯎꯁꯨꯨꯞ ꯐꯤ ꯁꯥꯕ ꯐꯤꯁꯥ ꯂꯣꯟꯁꯥ ꯇꯧꯕ꯭ꯔꯣ
ꯍꯣꯏꯒꯤ
ꯍꯃ ꯌꯥꯝ ꯀꯥꯟꯅꯩꯅꯤꯅ ꯑꯗꯨꯗꯤ ꯎ ꯐꯤꯗꯣ ꯐꯅꯦꯛꯅ ꯅꯠꯇ꯭ꯔꯒꯅ ꯀꯔꯝꯕ ꯐꯤ ꯃꯈꯜꯅꯣ ꯁꯥꯏ ꯍꯥꯏꯁꯤꯅ
ꯆꯦꯞ ꯐꯅꯦꯛꯅꯦ
ꯑꯣ ꯑꯣ ꯀꯔꯤ ꯃꯆꯨ ꯁꯥꯔꯤ ꯅꯣꯏꯅ
ꯃꯆꯨꯁꯦ ꯐꯖꯩꯁꯦ ꯏꯆꯦꯁ ꯁꯦꯠꯄꯗꯁꯨ ꯌꯥꯝ ꯄꯛꯑꯅꯤ ꯑ ꯀꯕꯣ ꯀꯃꯆꯨ ꯅꯤꯡꯆꯦ
ꯑꯣ ꯑꯣ ꯑꯗꯨꯗꯤ ꯅ ꯀꯩꯅꯣ ꯇꯧꯕ꯭ꯔꯣ ꯑ
ꯑ
ꯐꯅꯦꯛꯁꯦ ꯂꯨꯄꯥ ꯀꯌꯥꯃꯨꯛꯀ ꯌꯣꯟꯅꯔꯤꯒꯦ ꯍꯧꯖꯤꯛꯀꯥꯟꯁꯤꯕꯨ ꯑꯩꯈꯣꯏ ꯃꯇꯝꯗꯗꯤ ꯑ ꯍꯛꯇꯕ ꯁꯥꯇꯥꯗꯨꯅ ꯂꯨꯄꯥ ꯆꯅꯤ ꯌꯥꯡꯈꯩ ꯑꯣꯣꯜꯂꯦ ꯑꯗꯨꯒ ꯑꯍꯛꯄꯗꯨꯅ ꯆꯥꯝꯃꯔꯤ ꯌꯥꯡꯈꯩ ꯇꯧꯔꯕꯅꯤ ꯑꯗꯣ ꯍꯧꯖꯤꯛꯁꯦ ꯃꯃꯜꯁꯨ ꯍꯥꯏꯐꯦꯠ ꯇꯥꯡꯉ ꯈꯣꯠꯂꯦꯅꯁꯨ ꯍꯥꯏꯅꯕ ꯇꯥꯕ ꯑꯗꯣ ꯀꯌꯥ ꯀꯌꯥ ꯀꯥꯇꯤ ꯌꯣꯜꯂꯤꯅꯣ
ꯏꯆꯦ ꯃꯇꯝ ꯃꯇꯝꯒꯤ ꯑꯍꯣꯡꯕ ꯑꯗꯨꯅꯤ ꯍꯥꯟꯅ ꯆꯅꯤꯌꯥꯡꯈꯩ ꯆꯥꯝꯃꯔꯤꯩ ꯌꯣꯜꯂꯝꯃꯁꯨ ꯍꯧꯖꯤꯛꯇꯤ ꯂꯪ ꯃꯃꯜꯁꯨ ꯃꯌꯥꯝ ꯑꯃ ꯍꯦꯜꯂꯕꯅꯤꯅ ꯐꯅꯤꯁꯨ ꯆꯥꯃꯉꯥ ꯆꯥꯃꯉꯥ ꯌꯥꯡꯈꯩ ꯑꯗꯨꯃꯥꯏꯅ ꯌꯧꯔꯦ ꯑꯗꯒꯤ ꯂꯪ ꯂꯪꯅꯁꯨ ꯂꯪ ꯂꯪꯗꯁꯨ ꯂꯩꯔꯦ
ꯎꯝ ꯑꯗꯨꯖꯤ ꯌꯥꯝ ꯇꯥꯉꯃꯗꯤꯤ ꯅꯠꯇꯅꯦꯀꯣ
ꯑꯣꯏꯁ
ꯑꯣ ꯏꯅꯥꯎ ꯏꯅꯥꯎ ꯍꯣꯏꯒꯤ ꯍꯥꯟꯅ ꯁꯥ ꯂꯣꯏꯔꯝꯕꯗꯣ ꯑꯗꯣ ꯍꯧꯖꯤꯛꯛꯇꯤ ꯀꯃꯥꯏꯅ ꯇꯧꯔꯤ ꯁꯟꯗꯣ ꯑꯗꯨꯝ ꯂꯣꯏꯔꯤꯕ꯭ꯔꯥ ꯁꯪꯒꯣꯝ ꯅꯨꯡꯒꯣꯝ ꯇꯧꯔꯒ ꯏꯃꯨꯡꯒꯤ ꯈꯔ ꯀꯥꯟꯅꯕ ꯃꯦꯟꯅꯕ ꯈꯣꯠꯄ ꯀꯃꯥꯏꯅ ꯇꯧꯏ
ꯏꯆꯦ ꯁꯂꯨꯕꯁꯦ ꯍꯥꯏꯗꯤ ꯑꯗꯨꯝ ꯀꯥꯟꯅꯩ ꯍꯥꯏꯗꯤ ꯁꯪꯒꯣꯝꯁꯨ ꯐꯪꯉꯦ ꯑꯗꯒꯤ ꯃ ꯃꯣꯏꯅ ꯑꯗꯨꯝ ꯀꯩꯅꯣ ꯇꯧꯔꯛꯄ ꯃꯆꯥꯗꯨꯅ ꯑꯩꯈꯣꯏꯅ ꯃꯤꯉꯣꯟꯗ ꯂꯣꯏꯍꯜꯂꯦ ꯑꯗꯨꯝ ꯄꯩꯁꯥꯁꯦ ꯈꯔ ꯈꯔꯗꯤ ꯂꯥꯛꯑꯦꯁꯦ
ꯑꯣ ꯀꯅꯥꯅꯎ ꯑꯗꯨꯗꯤ
ꯍꯣꯏ ꯀꯥꯟꯅꯩ ꯍꯥꯏꯇꯥꯔꯦ ꯏꯁꯦ
ꯑꯗꯨ ꯏꯅꯥꯎ ꯈꯣꯏꯒꯤ ꯑ ꯀꯩ ꯍꯥꯏꯇꯥꯔꯦ ꯍꯥꯟꯅ ꯑꯩꯈꯣꯏꯅꯒ ꯂꯩꯁꯥꯔꯤꯉꯩꯗ ꯏꯩꯅꯍꯣꯏꯗ ꯑ ꯍ ꯍꯦꯛꯂꯛꯑꯒ ꯆꯥꯕ ꯍꯩꯅꯧꯗꯨ ꯄꯥꯜꯂꯤꯕ꯭ꯔꯣ ꯀꯃꯥꯏꯅ ꯇꯧꯒꯦ
ꯎ
ꯑꯣ ꯄꯥꯔꯒꯗꯤ ꯍꯌꯦꯡ ꯏꯆꯦ ꯂꯥꯛꯄꯗ ꯈꯤꯇꯪ ꯍꯦꯛꯆꯈꯤꯒꯦꯀꯣ ꯑꯗꯨ ꯍꯥꯏꯅꯧꯕꯗꯣ ꯌꯥꯝ ꯍꯥꯎꯕꯅꯦ
ꯍꯣꯏ ꯍꯣꯏ ꯁꯤ ꯁꯤꯅꯕꯨ ꯆꯥꯅꯤꯡꯉꯗꯤ ꯇꯨꯝꯕꯤꯎꯗ
ꯑꯣ ꯑꯗꯨꯗꯤ ꯍꯌꯦꯡ ꯂꯥꯛꯄꯗ ꯎꯆꯆꯦꯛ ꯈꯔ ꯍꯦꯛ ꯍꯦꯛꯆꯔꯒꯦ ꯑꯗꯨꯒꯣ
ꯍꯣꯏ ꯑꯗꯣ ꯏꯆꯦꯣꯏꯒꯤ ꯊꯣꯡꯒꯥꯟꯗ ꯎ ꯄꯔꯦꯡ ꯍꯧꯕꯗꯨꯁꯦ
ꯎꯝ ꯍꯧꯔꯤ ꯍꯔꯤ
ꯑꯥ ꯍꯥꯏꯗꯤ ꯑ ꯎꯔ ꯎꯔꯃꯔꯖꯨ ꯈꯤꯇ ꯑꯣꯏꯁꯨ ꯐꯪꯉꯦ ꯊꯣꯡꯒꯥꯟꯗ ꯎ ꯍꯧꯕ ꯍꯥꯏꯕꯁꯤꯇꯕꯨ ꯑꯁꯥꯕ ꯑꯣꯏꯔꯁꯨ ꯈꯤꯇꯁꯨ ꯏꯪꯍꯜꯂꯤꯗꯣ
ꯍꯣꯏ ꯎ ꯎꯁꯤꯅ ꯌꯥꯝ ꯊꯤꯅ ꯀꯥꯟꯅꯕ ꯄꯤꯔꯦ ꯑꯩꯈꯣꯏ ꯃꯤꯑꯣꯏꯕꯗꯗꯤ
ꯃꯥꯅꯤꯁꯤ ꯎꯋꯥꯗꯤ ꯂꯩ ꯅꯠꯇ꯭ꯔꯗꯤ ꯑꯩꯈꯣꯏ ꯃꯤꯑꯣꯏꯕꯁꯨ ꯍꯤꯡꯕꯁꯦ ꯋꯥꯗꯣꯔꯤꯕꯅꯤꯗꯣ
ꯎꯝ ꯑꯕꯗꯨ ꯏꯅꯥꯎ ꯍꯥꯏꯗꯤ ꯑꯩꯈꯣꯏꯁꯨ ꯃꯉꯥꯏꯔꯦ ꯄꯤꯛꯏꯉꯩꯗ ꯗꯤ ꯏꯟꯚꯥꯏꯔꯣꯟꯃꯦꯟ ꯌꯦꯀꯗ ꯎ ꯊꯥꯗꯣꯛ ꯊꯥꯖꯤꯟ ꯍꯥꯏꯗꯤ ꯈꯔ ꯇꯧꯔꯝꯃꯦꯗꯅ ꯑꯗꯣ ꯍꯧꯖꯤꯛꯇꯤ ꯃꯤꯁꯨ ꯌꯥꯝꯈꯂꯕꯩ ꯃꯇꯨꯡ ꯏꯟꯅ ꯑ ꯒ꯭ꯌꯥꯟ ꯇꯥꯕꯁꯨ ꯋꯥꯠꯅꯔꯦ ꯑꯣ ꯃꯤꯑꯣ꯭ꯏꯕꯒ ꯎꯄꯥꯥꯝꯕꯤ ꯍꯥꯏꯗꯤ ꯅꯦꯆꯔꯦꯜ ꯂꯩꯔꯝꯕꯁꯦꯒ ꯃꯔꯤ ꯌꯥꯝ ꯂꯩꯅꯩꯑꯌꯦꯕ ꯑꯗꯨꯅ ꯑꯗꯣ ꯑꯩꯈꯣꯏꯗꯒꯤ ꯑꯩꯒꯤꯗꯤꯄꯗꯤ ꯆꯍꯤ ꯈꯨꯗꯤꯡꯒꯤ ꯊꯣꯡꯒꯥꯟꯗꯣ ꯎ ꯆꯥꯔ ꯑꯃꯃꯨꯝ ꯊꯥꯖꯩꯌꯦ
ꯌꯥꯝ ꯐꯩꯗ ꯏꯆꯦ ꯎ ꯊꯥꯖꯤꯟꯕ ꯍꯥꯏꯕ ꯇꯕꯨ ꯃꯥꯡꯖꯕ ꯑꯃꯠꯇ ꯂꯩꯇꯦꯗꯣ ꯑꯩꯈꯣꯏꯒꯤ ꯀꯥꯟꯅꯅꯕ ꯉꯥꯛꯇꯅꯤ
ꯍꯧꯖꯤꯛꯁꯨꯅꯦ ꯁꯥꯕꯒꯤ ꯆꯥꯡꯁꯦ ꯍꯦꯟꯒꯠꯂꯛꯄꯅꯤꯅ ꯏꯃꯨꯡꯗꯒ ꯂꯩꯕ ꯉꯝꯕꯖꯥꯠꯅꯗꯦ ꯎ ꯄꯥꯝꯕꯤꯒꯤ ꯃꯈꯥꯗ ꯉꯥꯏꯍꯥꯛꯇꯪ ꯍꯛꯆꯤꯛ ꯂꯥꯡꯕꯒꯤ ꯅꯨꯡꯉꯥꯏꯕꯁꯤꯗꯤ ꯀꯩꯗ ꯍꯥꯏꯔꯔꯅꯤ
ꯑꯗꯣ ꯏꯆꯦ ꯏꯆꯦꯁꯦ ꯑꯌꯨꯛꯇꯗꯤ ꯋꯥꯛꯀꯤꯡꯗꯗꯤ ꯆꯠꯇ꯭ꯔꯣ
ꯎꯝ ꯋꯀꯤꯡ ꯆꯠꯂ ꯑꯗ ꯑꯩꯗꯤ ꯀꯩꯅꯣ ꯇꯧꯋꯤꯗꯅ ꯍꯥꯏꯗꯤ ꯁ꯭ꯀꯨꯜ ꯀꯩꯀꯥ ꯆꯠꯄꯒꯤꯗꯣ ꯑꯗꯨꯗꯨꯅ ꯌꯥꯝ ꯇꯣꯏꯅꯗꯤ ꯆꯠꯄꯗꯤ ꯉꯝꯗ꯭ꯔꯦ ꯍꯥꯏꯗꯤ ꯁꯨꯇꯤ ꯂꯩꯕ ꯂꯩꯕ ꯇꯥꯏꯃꯤꯡꯁꯦ
ꯁꯤꯗ ꯑꯣꯏꯅ ꯆꯠꯂꯦ ꯋꯥꯀꯤꯡ ꯑꯗꯨ ꯅꯨꯃꯤꯗꯥꯡ ꯆꯥꯛ ꯇꯣꯛꯑ ꯈ ꯇꯣꯛꯑꯒ ꯆꯠꯄꯁꯤꯁꯨ ꯁꯤ ꯁꯤꯕ ꯑꯣꯏꯔꯕꯅ ꯍꯦ ꯅꯨꯡꯉꯥꯏ ꯍꯥꯏꯗꯤ ꯗꯣꯛꯇꯔꯅ ꯀꯩꯅꯁꯨ ꯍꯥꯏꯅꯩꯗꯅ ꯆꯥꯛꯇꯣꯕꯨ ꯇꯨꯝꯁꯤꯟꯕ ꯐꯠꯇꯦ ꯈꯣꯠꯇꯦꯅ ꯑꯗꯨꯅ ꯆꯥꯛ ꯇꯣꯛꯑꯒꯗꯤ ꯃꯥꯅꯦ
ꯆꯥꯛ ꯇꯣꯛꯄꯒ ꯇꯨꯡꯁꯤꯟꯕ ꯍꯥꯏꯕꯁꯤꯁꯨ ꯑꯟ